ꯍꯜꯂꯣ ꯎꯝ ꯇꯥꯔꯕ
ꯎꯝ ꯇꯥꯔꯦ ꯇꯥꯔꯦ
ꯅꯪ ꯋꯥꯗꯤ ꯋꯥꯔꯦꯕ ꯈꯤꯇꯪ ꯀꯟꯅꯗꯤ ꯉꯥꯡꯉꯛ ꯑꯩ ꯇꯥꯗꯦ ꯌꯥꯝ ꯇꯞꯄꯦꯃꯤ ꯅꯪꯕꯣ
ꯑꯩ ꯐꯣꯟꯁꯦ
ꯑꯗꯨꯃꯥꯏꯅ ꯈꯔ ꯀꯟꯅ ꯉꯥꯡꯉꯛꯎ ꯎꯝ
ꯑꯩ ꯐꯣꯟꯁꯦ ꯌꯥꯔꯔꯣꯏ ꯁꯦꯝꯗꯕ ꯁꯨꯡ ꯌꯥ ꯌꯥꯔꯣꯏ ꯑꯩ ꯍꯣꯔꯦꯟꯅꯦ ꯆꯠꯂꯅꯤ ꯑꯩ ꯅꯨꯡꯁꯥꯖꯩ
ꯎꯝ
ꯅꯨꯡꯁꯥꯁꯦ ꯈꯤꯇꯪ ꯏꯪꯊꯈꯤꯁꯅꯣꯕ ꯈꯪꯕ꯭ꯔꯥ ꯍꯧꯖꯤꯛ ꯍꯧꯖꯤꯛ ꯌꯥꯝ ꯁꯥꯏꯌꯦꯕ
ꯁꯥꯏ ꯁꯥꯏ
ꯑꯗꯨꯅ ꯑꯩꯈꯣꯏꯁꯤ ꯃꯃꯥꯡꯗ ꯐꯣꯟ ꯌꯣꯟꯕ ꯑꯃ ꯗꯨꯀꯥꯟ ꯐꯝꯃꯦꯕ ꯈꯦꯋꯥꯒꯤꯗꯨꯗ
ꯎꯝ
ꯑꯗꯨꯗ ꯆꯠꯂꯒ ꯁꯣꯏꯗꯅ ꯑꯩ ꯄꯨꯔꯅꯤ ꯑꯗꯨꯒ ꯃꯣꯏ ꯃꯣꯏꯗ ꯁꯦꯠꯇꯤꯡ ꯍꯩꯔꯒꯅ ꯁꯦꯠꯇꯤꯡ ꯁꯦꯝꯍꯜꯂꯅꯤ ꯁꯦꯠꯇꯤꯡꯒꯁꯨ ꯂꯩ ꯍꯥꯏꯌꯦꯀꯣ ꯐꯣꯟꯒꯤ ꯁꯨꯃꯥꯏꯅ ꯃꯈꯣꯟ ꯍꯧꯗꯕꯁꯦ ꯑꯗꯨ ꯁꯦꯠꯇꯤꯡ ꯇꯧꯔꯒꯅ ꯃꯣꯏꯅ ꯁꯦꯠꯇꯤꯡꯗ ꯇꯧꯔꯒꯅ ꯁꯦꯠꯇꯤꯡ ꯇꯧꯖꯔꯅꯤ ꯑꯗꯨꯒ ꯇꯤꯡ ꯇꯧꯗ꯭ꯔꯒꯅ ꯃꯣꯏꯅ ꯐꯣꯟꯁꯦ ꯑꯩꯈꯣꯏ ꯍꯥꯡꯇꯣꯛꯑꯦꯗꯅ ꯑꯗꯨꯒ ꯃꯥꯅ ꯑꯩꯈꯣꯏꯅ ꯁꯦꯡꯕꯗꯤ ꯍꯩꯔꯣꯏ ꯍꯥꯏꯌꯦꯕ
ꯎꯝ
ꯇꯧꯕ ꯀꯥꯡꯕꯨꯅꯤꯡꯒꯅꯦ ꯍꯥꯏ ꯑꯗꯣ ꯁꯦꯡꯇꯣꯛꯑꯟꯗ ꯑ ꯑꯣꯏꯕ ꯐꯣꯟ ꯅꯠꯇꯗꯤ
ꯎꯝ ꯁꯦꯝꯃꯂꯣ ꯆꯞꯄꯦꯕ ꯅꯪꯒꯤ ꯈꯣꯟꯖꯦꯜꯖꯦ ꯑꯗꯣ ꯑꯩꯈꯣꯏꯒꯤ ꯑꯩꯈꯣꯏꯅ ꯉꯥꯛꯄꯁꯤꯗꯤ ꯁꯦꯡꯅ ꯀꯟꯅ ꯑꯗꯨꯝ ꯇꯥꯕ꯭ꯔꯥ
ꯇꯥꯏꯌꯦ ꯅꯣꯔꯃꯦꯜ ꯇꯥꯏꯌꯦ ꯅꯔꯒꯩꯗꯤ ꯍꯥꯄ ꯅꯥꯀꯣꯡꯒ ꯁꯦꯒꯥꯏꯒꯦ ꯇꯧꯋꯗꯅꯣ ꯑꯩꯅ ꯉꯥꯡꯕꯗꯣ ꯑꯩꯒꯤ ꯐꯣꯟꯗ
ꯅꯪꯅ ꯉꯥꯡꯕꯗ ꯇꯞꯄꯕꯅꯤꯅ ꯑꯩꯈꯣꯏꯅ ꯉꯥꯡꯕꯗ ꯇꯥꯔꯝꯃꯣꯏ ꯈꯟꯗꯅ ꯀꯟꯅ ꯉꯥꯡꯉꯛꯏꯅꯦꯕ ꯑꯩꯈꯣꯏꯗꯤ ꯑꯃꯨꯛ
ꯍꯣꯏꯕ ꯑꯩ ꯁꯤꯗꯒꯤ ꯆꯠ ꯀꯠꯈꯤꯕ ꯁꯥꯎꯟꯁꯦ ꯐ꯭ꯔꯤꯀ꯭ꯋꯦꯟꯁꯤꯁꯦ ꯅꯪꯒꯤꯗꯨꯗ ꯌꯧꯕꯗꯅꯦꯕ ꯑꯩꯁꯗ ꯊꯣꯛꯂꯛꯄ ꯑꯄ ꯄꯣꯠꯁꯦ ꯅꯪꯒꯤ ꯐꯣꯟꯗ ꯌꯧꯕ ꯃꯇꯝꯗ ꯃꯔꯛꯇ ꯄꯤꯛꯅ ꯇꯥꯔꯦ ꯄꯤꯛꯈ꯭ꯔꯦꯕ ꯅꯪ ꯐꯣꯟꯗ ꯌꯧꯕꯗ ꯑꯩꯒꯤ ꯋꯦꯞꯇꯣ ꯌꯥꯗ ꯐꯠꯇ꯭ꯔꯦꯕ ꯑꯗꯨꯅ ꯇꯥꯛꯄꯅꯤ ꯁꯤꯗꯩ ꯊꯥꯗꯣꯛꯈꯤꯕ ꯋꯦꯕꯇꯣ ꯅꯉꯣꯟ ꯌꯧꯕꯗ ꯄꯤꯛꯅ ꯇꯥꯔꯦꯗꯅ ꯑꯗ ꯑꯩꯒꯤ ꯐꯣꯟꯗꯒꯤ ꯊꯥꯗꯣꯛꯄꯗꯣ ꯌꯥꯗꯇꯣꯏ ꯅꯠꯇ꯭ꯔꯥ
ꯃꯥꯅꯦ
ꯑꯥꯎꯠꯒꯣꯋꯤꯡ ꯆꯠꯈꯤꯕꯗꯣ ꯏꯟꯀꯃꯤꯡꯒꯤꯗꯤ ꯑꯩ ꯅꯣꯏꯅ ꯉꯥꯡꯕꯗꯨꯗꯤ ꯐꯖꯅ ꯇꯥꯏꯗꯅ
ꯎꯝ
ꯑꯗꯨꯅ ꯁꯨꯃꯥꯏꯅ ꯇꯧꯕꯗ ꯅꯨꯡꯉꯥꯏꯇꯦ ꯑꯗꯨꯝ ꯍꯥꯏ ꯂꯩꯔꯦꯕ ꯅꯪꯗ ꯅꯠꯇꯦꯕ
ꯎꯝ ꯀꯩꯒꯨꯝꯕ ꯑꯩ ꯈꯛꯇꯅ ꯇꯞꯅ ꯇꯇꯥ ꯇꯥꯗꯦ ꯑꯩꯒꯤ ꯐꯣꯟꯁꯦ ꯌꯥꯗꯦ ꯍꯥꯏꯗꯣꯏꯅꯦꯕ ꯅꯪꯒꯤꯗꯤ ꯃꯤ ꯈꯨꯗꯤꯡꯃꯛ ꯑꯗꯨꯝ ꯍꯥꯏꯔꯛꯏꯅꯦꯕ ꯇꯞꯄꯦꯅꯦ ꯅꯠꯇ꯭ꯔꯣ ꯑꯗꯨꯗꯤ ꯅꯪꯒꯤꯗꯤ ꯌꯥꯗꯕꯅꯦꯕ
ꯃꯥꯅꯦ ꯃꯥꯅꯦ ꯍꯥꯏꯕꯗꯤ ꯅꯪꯈꯛꯇꯪ ꯅꯠꯇꯦꯕ ꯂꯣꯏꯅꯃꯛ ꯐꯣꯟ ꯑꯃꯁꯨ ꯐꯣꯟ ꯑꯃꯁꯨ ꯇꯧꯕ ꯈꯨꯗꯤꯡꯒꯤ ꯂꯣꯏꯅ ꯇꯥꯗꯦꯗ ꯍꯥꯏ ꯂꯩꯔꯦꯕ ꯑꯩ ꯐꯣꯟꯖꯩ ꯑꯗꯨꯗꯨꯅꯦꯕ ꯑꯩ ꯑꯗꯨꯝ ꯀꯥꯎꯕ ꯍꯦꯛꯇ ꯚꯞ ꯑꯣꯏꯁꯜꯂꯨꯗꯦꯕ ꯍꯦꯛꯇ ꯀꯥꯎꯋꯦꯕ ꯒ꯭ꯌꯥꯟ ꯇꯥꯗꯦꯅ ꯍꯣꯔꯦꯟꯗꯤ ꯆꯠꯂꯒ ꯅꯤꯡꯁꯤꯡꯉꯤꯉꯩꯁꯤꯗ ꯍꯣꯔꯦꯟꯗꯤ ꯀꯁ ꯑꯩ ꯁꯣꯏꯗꯅ ꯄꯨꯔꯅꯤ ꯅꯠꯇꯗꯤ ꯋꯥꯔꯤ ꯁꯥꯟꯅꯕ ꯅꯨꯡꯉꯥꯏꯔꯔꯣꯏꯕ ꯑ ꯏꯌꯥꯔꯄꯤꯁ ꯍꯥꯞꯀꯗꯕꯗꯣ ꯅꯥꯀꯣꯡꯗ ꯁꯨꯝ ꯅꯞ ꯂꯩꯕꯁꯨ ꯅꯨꯡꯉꯥꯏꯇꯦꯕ ꯑꯩꯗꯤ ꯏ ꯄꯤꯁꯁꯦ ꯑꯗꯨꯝ ꯍꯥꯞ ꯁꯤꯖꯤꯟꯅꯒꯜꯂꯦꯕ ꯐꯣꯟ ꯋꯥꯔꯤ ꯁꯥꯟꯅꯕ ꯃꯇꯝꯗ ꯐꯣꯟꯁꯦ ꯁꯥꯒꯠꯄꯅꯦꯅ ꯅꯪ ꯍꯌꯦ ꯅꯪꯗꯤ ꯑꯗꯨꯝ ꯐꯣꯟ ꯅꯞꯄꯤꯔꯣ
ꯑꯩ ꯍꯩꯅꯗꯦ ꯏꯌꯥꯔꯄꯤꯁ ꯍꯥꯞꯄꯗꯣ ꯑꯩꯗꯤ ꯅꯥꯀꯣꯡꯗ ꯑꯗꯨꯝ ꯐꯣꯟ ꯊ ꯑꯗꯒꯤ ꯂꯥꯎꯗꯁ꯭ꯄꯤꯛꯀꯔ ꯊꯥꯗꯣꯛꯑꯒ ꯁꯥꯟꯅꯕ ꯁꯨꯃꯥꯏꯅ ꯍꯥꯏꯗꯤ ꯂꯥꯎꯗꯁ꯭ꯄꯤꯛꯀꯔꯗꯤ ꯑꯗꯨꯝ ꯊꯥꯗꯩ ꯂꯥꯎꯗꯁ꯭ꯄꯤꯛꯀꯔ ꯊꯥꯗꯣꯛꯄ ꯌꯥꯗꯕꯩ ꯁꯨꯝ ꯊꯥꯗꯣꯛꯇꯕꯅꯦꯕꯀꯣ ꯂꯥꯎꯗ ꯄꯤꯀꯔ ꯊꯥꯗꯣꯛꯄ ꯌꯥꯕ ꯃꯐꯝꯗꯗꯤ ꯑꯩꯗꯤ ꯅꯥꯀꯣꯡꯅ ꯈꯪꯗꯦ ꯂꯥꯎꯗ ꯁ꯭ꯄꯤꯀꯔꯗ ꯑꯗꯨꯝ ꯁꯥꯟꯅꯩꯑꯕ ꯇꯔ ꯄꯤꯁ ꯍꯥꯞꯄꯁꯦ ꯄꯥꯛ ꯍꯩꯅꯗꯦꯕ
ꯑꯗꯣ ꯂꯥꯎꯠ ꯁ꯭ꯄꯤꯛꯀꯔꯗ ꯐꯅꯕ ꯃꯤ ꯁꯨꯝ ꯋꯥꯔꯤ ꯋꯥꯇꯥꯏ ꯑꯃ ꯑꯃ ꯑꯩꯈꯣꯏꯒꯤ ꯈꯪꯅ ꯆꯥꯟꯅꯕ ꯃꯤ ꯁꯥꯟꯅꯕ ꯃꯇꯝꯗ ꯅꯨꯡꯉꯥꯏꯇꯦꯗꯅ ꯑꯗ ꯅꯣꯏꯅ ꯑꯃꯨꯛ ꯋꯥꯔꯤ ꯋꯥꯥꯏ ꯇꯥꯏꯗꫭ ꯑꯗꯨꯝꯕꯒꯤ ꯄꯣꯠꯇꯨꯃꯗꯤ ꯀꯩꯅꯣ ꯇꯧꯔꯕꯅꯤꯅ ꯑꯗꯩꯒꯤ ꯋꯥꯔꯤ ꯁꯥꯟꯅꯕꯗ ꯇꯥꯕ ꯍꯣꯏ ꯄꯥꯈꯪ ꯂꯩꯁꯥꯕꯤꯒꯤ ꯋꯥꯁꯨ ꯉꯥꯡ ꯅꯠꯇꯅ ꯁꯨꯝ ꯋꯥꯔꯤ ꯋꯥꯇꯥꯏ ꯑꯃ ꯑꯔꯨꯕ ꯀꯔꯤ ꯇꯥꯕ ꯈꯣꯠꯄꯗ ꯐꯣꯟꯗꯣ ꯅꯨꯡꯉꯥꯏꯇꯕꯅꯦꯕ ꯂꯥꯎꯗꯁ꯭ꯄꯤꯛꯀꯔ ꯊꯥꯗꯣꯛꯑꯁꯨ ꯈꯪꯕ꯭ꯔꯥ ꯑꯗ ꯑꯩꯗꯤ ꯏꯌꯥꯔꯄꯤꯁꯁꯦ ꯑꯗꯨꯝ ꯁꯤꯖꯤꯟꯅꯩꯌꯦꯕ ꯑꯗꯨꯝ ꯅꯥꯀꯣꯛ ꯉꯛꯁꯝꯁꯤꯗꯅ ꯑꯗꯨꯝ ꯍꯥꯞꯇꯣꯏꯅꯦ ꯉꯛꯁꯝꯖꯤꯗ ꯍꯥꯞꯄꯦꯗꯅ ꯑꯩꯈꯣꯏꯒꯤꯗꯤ ꯆꯥꯔꯖ ꯇꯧꯕꯤꯗꯨꯅꯦꯕ ꯅꯣꯏꯒꯤ ꯅꯥꯀꯣꯡ ꯊꯤꯡꯖꯤꯜꯂꯒ ꯑꯗꯨꯝ ꯊꯝꯕꯤꯅꯗꯦ ꯐꯣꯟꯒꯤ ꯇꯥꯏꯞꯇ ꯆꯥꯔꯖ ꯇꯧꯗꯣꯏꯅꯦꯕ ꯌꯥꯄꯤꯁꯁꯦ ꯑꯃꯗ ꯂꯨꯄꯥ ꯂꯤꯁꯤꯡ ꯑꯅꯤ ꯑꯅꯤꯒ ꯆꯥꯝꯃꯉꯥ ꯆꯥꯇ꯭ꯔꯨꯛ ꯄꯤ ꯑꯅ ꯂꯩꯅꯦꯕ ꯈꯣꯡ ꯍꯥꯞꯅꯕꯖꯦ ꯑꯗꯨꯗꯨꯅ ꯁꯥꯟꯅꯔꯒ ꯆꯥꯁ ꯊꯧꯁꯜꯂꯒ ꯑꯗꯨꯝ ꯇꯧꯕꯤ ꯆꯥꯁ ꯇꯧꯔꯒ ꯑꯗꯨꯝ ꯁꯤꯖꯤꯟꯅꯕ ꯌꯥꯕ ꯄꯣꯠꯅꯦꯕ
ꯎꯝ ꯁꯥꯟꯅ ꯁꯥꯟꯅꯅ ꯑꯗꯨꯝ ꯆꯥꯖ ꯇꯧꯕ
ꯁꯥꯟꯅ ꯁꯥꯟꯅ ꯇꯧꯕꯗꯤ ꯌꯥꯗꯦ
ꯁꯥꯟꯅꯕ ꯂꯣꯏꯒ ꯃꯩꯗ ꯆꯥꯔꯁ ꯃꯩꯗ ꯆꯥꯔꯁ ꯇꯧꯔꯤ ꯅꯠꯇ꯭ꯔꯣ
ꯑꯥ ꯆꯥꯁ ꯇꯧꯁꯜꯂꯝꯃꯤꯅꯦ ꯐꯣꯟ ꯋꯥꯔꯤ ꯁꯥꯟꯅꯩ ꯁꯨꯃꯥꯏꯅ ꯐꯣꯟ ꯕꯦꯇ꯭ꯔꯤ ꯌꯥꯎꯗ꯭ꯔꯀꯥꯟꯗ ꯆꯥꯁ ꯊꯧꯁꯤꯜꯂꯝꯗ꯭ꯔꯣ ꯑꯗꯨꯃꯥꯏꯅ ꯇꯧꯔꯒ ꯑꯩꯈꯣꯏ ꯏꯌꯥꯔꯄꯤꯁꯁꯦ ꯑꯗꯨꯃꯥꯏꯅ ꯆꯥꯔꯖ ꯇꯧꯕꯤ ꯏꯌꯥꯔꯄꯤꯁꯇꯨꯅꯦ ꯁꯤꯅ ꯀꯨꯏꯅ ꯆꯠꯂꯦꯕ ꯑꯩꯈꯣꯏ ꯆꯨꯝꯅꯒꯤ ꯑꯗꯨꯝ ꯍꯥꯞꯄꯤꯗ ꯂꯩꯇ꯭ꯔꯣ ꯃꯔꯤ ꯌꯥꯎꯕꯤꯗꯣ
ꯍꯣꯏ
ꯅꯥꯀꯣꯝꯗ ꯊꯤꯟꯖꯤꯜꯂꯒ ꯆꯥꯁꯁꯨ ꯇꯧꯗꯕꯤꯗꯣ ꯑꯗꯨꯗꯨꯁꯨ ꯀꯨꯏꯅ ꯆꯠꯇꯦꯕ ꯁꯤꯅ ꯀꯨꯏꯅ ꯆꯠꯂꯦꯕ ꯅꯨꯡꯉꯥꯏꯕꯁꯤꯅ ꯍꯦꯜꯂꯦꯕ ꯅꯦꯛ ꯕꯦꯜꯒ ꯑꯩꯈꯣꯏꯒꯤ ꯁꯨꯃꯥꯏꯅ
ꯑꯩꯖꯨ ꯑꯃ ꯂꯩꯌꯦ ꯎꯝ ꯍꯧꯖꯤꯛꯀꯤꯁꯤꯅ ꯍꯣꯏ ꯍꯣꯏ ꯅꯥꯀꯣꯡꯗ ꯎꯞꯁꯟ ꯆꯕꯤꯗꯣ ꯕ꯭ꯂꯨꯇꯨꯠ ꯍꯥꯏꯒꯗ꯭ꯔꯥ
ꯎꯝ ꯍꯣꯏꯅꯦ ꯕ꯭ꯂꯨꯇꯨꯠꯇ ꯕ꯭ꯂꯨꯇꯨꯠꯇ ꯁꯝꯕꯤꯗꯣ
ꯎꯝ ꯕ꯭ꯂꯨꯇꯨꯠꯇꯨ ꯂꯩꯌꯦ ꯗꯥꯗꯥꯖꯨ ꯃꯥ ꯑꯗꯨꯗ ꯑꯗꯨꯝ ꯇꯥꯏ ꯑꯗꯨꯅꯅꯦ ꯃꯥꯅ ꯑꯗꯨ ꯎꯞꯁꯜꯂꯒ ꯐꯃꯨꯡꯗ ꯆꯪꯈ꯭ꯔꯕ ꯑꯩꯈꯣꯏꯅ ꯋꯥ ꯉꯥꯡꯁꯦ ꯇꯥꯔꯔꯣꯏ ꯍꯪꯕ ꯈꯣꯠꯄ ꯇꯥꯔꯣꯏ ꯑꯁꯤ ꯑꯕꯦꯝꯃ ꯅꯄꯥꯁꯦ ꯃꯅꯥꯗ ꯀꯩꯅꯣꯗ ꯅꯞꯄ꯭ꯔ ꯌꯦꯡꯉꯨ ꯋꯥ ꯉꯥꯡꯕ ꯇꯥꯗ꯭ꯔꯦ ꯍꯥꯏꯗꯨꯅ ꯑꯩꯅ ꯑꯥ ꯍꯥꯞꯄ ꯍꯥꯞ ꯇꯪꯒꯗꯤ ꯃꯥꯏꯁꯁꯤꯗ ꯂꯩꯈ꯭ꯔꯅꯤꯅ ꯋꯥꯈꯟꯗꯣ ꯇꯥꯗꯕꯤꯅꯦ
ꯈꯣꯟꯊꯤ ꯆꯥꯔ ꯌꯥꯎꯔꯕꯅꯤꯗ ꯑꯩꯈꯣꯏ ꯁꯦꯃꯥꯏꯅꯤꯇꯤ ꯍꯥꯞꯆꯤꯜꯂꯒ ꯏꯁꯩ ꯇꯥꯔꯅꯤꯗꯅ ꯈꯣꯟꯊꯤ ꯌꯥꯝ ꯆꯥꯔꯕꯅꯦꯕ ꯑꯩꯈꯣꯏ ꯃꯥꯒꯤ ꯍꯥꯞꯆꯜꯂꯅꯤꯅꯦ ꯇꯥꯗꯦꯕ ꯃꯤꯅꯗꯤ ꯊꯥꯖꯔꯣꯏꯕ ꯇꯥꯗꯕꯅꯦꯕ
ꯃꯅꯦ ꯇꯥꯗꯦ ꯍꯥꯏꯔꯒ ꯑꯩ ꯗꯥꯗꯥꯗ ꯈꯪꯉꯕꯅꯦ
ꯅꯥꯀꯣ ꯍꯥꯞꯆꯔꯗꯤꯅꯦ ꯆꯥꯛ ꯊꯣꯡꯉꯅꯤ ꯏꯁꯩ ꯇꯥꯔꯅꯤꯅꯦ ꯀꯧꯕ ꯂꯥꯡꯕ ꯇꯥꯔꯔꯣꯏꯕ
ꯎꯝ ꯎꯝ
ꯏꯁꯩ ꯇꯥꯕꯩꯗꯤ ꯌꯥꯝ ꯅꯨꯡꯉꯥꯏꯌꯦꯕ ꯈꯪꯕ꯭ꯔꯥ
ꯎꯝ
ꯅꯪ ꯐꯤ ꯍꯧ ꯂꯣꯏꯔꯕꯣ
ꯍꯥꯥ
ꯐꯤ ꯍꯧ ꯂꯣꯏꯈ꯭ꯔꯕꯣ ꯐꯤ ꯑꯌꯦ ꯂꯪꯆꯥꯛꯆꯥꯛ ꯂꯣꯏꯈ꯭ꯔꯕꯣ ꯉꯁꯦ
ꯇꯦ ꯑꯃ ꯋꯥꯠꯂꯤꯌꯦ ꯀꯥꯞ ꯀꯥꯞ ꯑꯅꯤꯃꯨꯛꯀꯤ ꯆꯥꯡ ꯋꯥꯠꯂꯤ ꯑꯩꯁꯦ ꯁꯦꯜꯐ ꯍꯦꯜꯞ ꯒ꯭ꯔꯨꯞ ꯊꯨꯔꯦ ꯅꯪꯒ ꯋꯥꯔꯤ ꯉꯥꯏꯍꯥꯛ ꯁꯥꯟꯅ ꯊꯣꯛꯑꯦ ꯑꯗꯨꯝ ꯁꯥꯗꯣꯏꯅ ꯑꯃꯨꯛ ꯉꯥꯢꯍꯥꯛꯂꯩꯔꯒ ꯀꯥꯞ ꯑꯅꯤ ꯑꯃꯨꯛꯇꯪ ꯉꯥꯏꯔꯦ ꯀꯨꯏꯔꯔꯣꯏ ꯑꯁꯤꯗꯤ ꯖꯔꯖꯔ ꯨꯄꯨꯡꯒꯥꯏꯒ
ꯉꯁꯤ ꯂꯣꯏꯁꯤꯜꯂꯒ ꯄꯤꯈꯤꯗ꯭ꯔꯥ ꯑꯗꯨꯗꯣ ꯍꯣꯔꯦꯟ
ꯎꯝ ꯂꯣꯏꯁꯤꯜꯂꯥꯏ ꯆꯠꯀꯦ ꯇꯧꯕꯅꯦ ꯑꯗꯣ ꯑꯉꯥꯡꯗ ꯐꯣꯟꯁꯨ ꯄꯥꯏꯔꯛꯇꯦꯅꯦ ꯏꯃꯥꯁꯦ ꯊꯕꯛ ꯇꯧꯔꯤꯕ ꯈꯪꯗꯦꯅꯦ ꯃꯥ ꯍꯟꯕ ꯃꯇꯝꯗ ꯆꯪꯉꯛꯑꯣꯅ ꯍꯥꯏꯒꯦ ꯇꯧꯕꯅꯦ ꯑꯩꯈꯣꯏ ꯃꯣꯇꯤꯒꯤ ꯅꯨꯄꯥꯗꯣ
ꯑꯣ ꯑꯣ ꯃꯥꯗꯤ ꯂꯥꯛꯇꯤ ꯂꯥꯛꯑꯕ ꯏꯝꯐꯥꯜꯗ
ꯂꯥꯛꯏ ꯂꯥꯛꯇꯦ ꯈꯪꯗ꯭ꯔꯦ ꯑꯩꯁꯦ ꯃꯣꯇꯤꯗ ꯐꯣꯟ ꯇꯧꯒꯦꯅꯁꯨ ꯈꯜꯂꯝꯕꯅꯦ ꯑꯗꯣ ꯐꯤ ꯁꯥꯕꯌꯥꯕ ꯁꯥꯔꯝꯃꯒ ꯑꯩꯁꯦ ꯏꯔꯣꯃꯨꯛ ꯐꯠ ꯁꯥꯃꯟꯗꯅ ꯏꯔꯨ ꯂꯨꯊꯣꯛꯑꯒ ꯑꯃꯨꯛ ꯁꯦꯜꯐ ꯍꯦꯜꯞ ꯒ꯭ꯔꯨꯞ ꯑꯃꯨꯛ ꯊꯣꯛꯎꯔꯤꯅꯤ
ꯎꯝ ꯏꯁ ꯅꯪ ꯅꯍꯟ ꯑꯥ ꯀꯩꯅꯣꯝ ꯍꯥꯏꯒꯦꯅꯦ ꯍꯣꯏꯅꯦ ꯅꯪꯒꯤ ꯑꯗꯨ ꯋꯥꯗꯨꯁꯨ ꯅꯪ ꯅꯍꯥꯟ ꯑꯩꯈꯣꯏ ꯅꯣꯏꯗ ꯅꯍꯥꯟ ꯅꯣꯏꯁꯦ ꯍꯣꯏ ꯅꯍꯥꯟ ꯆꯠꯂꯨꯕꯗ ꯄꯨꯔꯛꯄ ꯍꯩ ꯍꯅꯧꯗꯣ ꯆꯗ ꯇꯦꯅꯦ ꯆꯥꯏꯑꯕꯀꯣ ꯌꯥꯝ ꯊꯤ ꯍꯥꯎꯕꯀꯣ ꯍꯥꯎꯕ ꯁꯦ ꯀꯃꯥꯏ ꯀ ꯇꯧꯒꯦꯗ ꯑꯩꯗꯣ ꯀꯩꯅꯣ ꯇꯧꯕꯒꯤ ꯆꯥꯗꯦꯕ ꯅꯣꯡꯃꯗꯨꯃꯗꯤ ꯅꯣꯡꯉꯥꯜꯅ ꯆꯥꯏꯕ ꯑꯩꯈꯣꯏꯁꯤꯅ ꯇꯪꯈꯥꯏ ꯑꯃ ꯆꯥꯈ꯭ꯔꯖꯥꯠꯅꯤ ꯍꯥꯎꯋꯦꯅ ꯇꯪꯈꯥꯏ ꯑꯃꯗ ꯄꯨ ꯉꯥꯛꯁꯜꯂꯥ ꯊꯝꯃꯕ ꯑꯗꯩ ꯑꯩ ꯆꯥꯒꯦꯅꯦ ꯇꯪꯈꯥꯏ ꯄꯨꯊꯣꯔꯛꯑ ꯀꯥꯟꯁꯤꯗ ꯑꯃꯨꯛ ꯇꯪꯈꯥꯏꯗꯨꯃ ꯑꯃꯨꯛ ꯑꯩꯈꯣꯏ ꯕꯥꯅꯦ ꯃꯥ ꯑꯩꯈꯣꯏ ꯆꯦꯗ ꯑꯩꯈꯣꯏ ꯍꯨꯝꯁꯦ ꯑꯩꯈꯣꯏ ꯕꯥꯁꯦ ꯑꯁ ꯀꯔꯤꯅꯣ ꯁꯤ ꯍꯩꯅꯧꯁꯤꯗꯤ ꯍꯥꯎꯏꯅꯦ ꯏ ꯁꯤ ꯍꯩꯅꯧꯁꯤꯗꯤ ꯍꯥꯎꯏꯅꯦ ꯎꯝ ꯀꯥꯏꯗꯣꯏꯅꯣꯅꯦ ꯑꯩꯅ ꯆꯖꯥꯅ ꯄꯣꯔꯛꯄ ꯍꯩꯅꯧꯅꯤ ꯒꯔꯤꯒ ꯊꯣꯡꯉꯒꯥ
ꯚꯦꯂꯨꯗꯣ ꯌꯥꯝ ꯂꯩꯒꯔꯕꯖꯥꯅꯤꯅꯦ
ꯒꯥꯔꯤꯒ ꯇꯣꯡꯉꯥꯒ ꯂꯥꯑꯒ
ꯌꯥꯝ ꯂꯥꯞꯅ ꯄꯣꯔꯛꯏꯕ ꯍꯩꯅꯧꯅꯦ ꯍꯥꯏꯕ ꯑꯦ ꯀꯥꯏꯗꯩꯅꯣꯌꯦ ꯟꯗꯒꯤ ꯄꯣꯔꯛꯄꯅꯤ ꯑꯦ ꯁꯤꯗꯤ ꯍꯥꯎꯏꯅꯦ ꯍꯥꯎꯋꯤꯅꯦ ꯏꯆꯥꯁꯤꯗꯤꯁꯤꯗꯤ ꯍꯩꯅꯧꯗꯤꯗꯤ ꯎꯝ ꯍꯧꯋꯦꯌꯦ ꯑꯩꯈꯣꯏ ꯕꯥꯏꯗꯤ ꯑꯍꯥꯎꯕ ꯃꯁꯛ ꯌꯥꯝ ꯈꯪꯕꯅꯦꯕ ꯍꯥꯏꯅꯧ ꯆꯥꯕ ꯈꯣꯠꯄ ꯃꯣꯏ ꯇꯦꯁꯁꯦ ꯍꯥꯎꯋꯤ ꯍꯥꯎ ꯇꯤꯒꯤ ꯇꯦꯁꯁꯦ ꯌꯥꯝ ꯈꯪꯉꯦꯕ ꯍꯥꯏꯗꯤ ꯁꯤꯗꯤ ꯍꯥꯎꯏꯅꯤ ꯎꯝ ꯍꯥꯎꯏꯅꯦ ꯑꯗꯨꯒ ꯑꯣ ꯅꯨꯃꯤꯠ ꯅꯤꯅꯤ ꯆꯥ ꯃꯤ ꯊꯣꯛꯅꯥ ꯆꯥꯏꯕ ꯍꯩꯅꯎꯗꯣ
ꯍꯩꯅꯧ ꯃꯥꯄꯨꯝꯗꯨꯅ
ꯑꯥ ꯑꯩꯅꯥ ꯃꯔꯨꯗꯣ
ꯑꯩꯅ ꯃꯔꯨꯗꯣ ꯂꯧ ꯃꯔꯨꯗꯣ ꯂꯧꯁꯤꯜꯂꯒ ꯐꯖꯅ ꯊꯥꯔꯒ ꯊꯝꯃꯦꯕꯀꯣ ꯍꯌꯦꯡ ꯍꯧꯔꯒꯗꯤ ꯊꯥꯖꯟꯂ ꯑꯗꯨꯝ ꯌꯦꯡꯒꯦꯅ ꯑꯩꯁꯨ ꯊꯥꯕ ꯈꯣꯠꯄ ꯑꯃ ꯀꯜꯂꯦꯕ ꯀꯩꯅꯣꯁꯦ ꯈꯪꯕ꯭ꯔꯥ ꯍꯩꯅꯧ ꯃꯔꯨ ꯈꯪꯗꯦ
ꯍꯂꯣ ꯑꯩꯗꯤ ꯊꯥꯐꯝ ꯈꯣꯐꯝ ꯅꯥꯇꯩ ꯆꯥꯗꯦ
ꯅꯣꯏ ꯖꯒꯥꯗꯣ ꯖꯒꯥꯗꯨ ꯃꯑꯣꯡ ꯇꯥꯗ꯭ꯔꯤꯗꯨꯅꯅꯦ ꯊꯥꯎꯔꯁꯨ ꯀꯥꯟꯅꯔꯣꯏ
ꯑꯗꯨꯅꯅꯦ ꯄꯣꯠ ꯑꯃꯠꯇ ꯊꯥꯅꯤꯡꯗꯦꯕ ꯊꯥꯕꯣ ꯍꯥꯏꯗꯤ ꯊꯥꯔꯦ ꯍꯌꯦꯡ ꯀꯩ ꯀꯩ ꯁꯦꯝꯕꯥ ꯇꯧ ꯌꯥꯊꯠ ꯈꯣꯠꯇꯠ ꯇꯧꯅꯤ ꯑꯗꯨꯅ ꯑꯃꯠꯇ ꯊꯥꯅꯤꯡꯗꯦ
ꯑꯗꯨ ꯄꯨꯈ꯭ꯔꯤꯒꯗꯣ ꯐꯨꯜꯂ ꯅꯪꯒꯤ ꯖꯒꯥꯅꯤꯗꯨ ꯅꯤ ꯐꯖꯅ ꯅꯥꯈꯩ ꯑꯃ ꯁꯦꯡ ꯁꯦꯡ ꯀꯥꯟꯗꯅꯦ ꯃꯄꯥꯟ ꯑꯣꯏꯔꯞꯅ ꯑꯗꯒꯤꯗꯤ ꯁꯝꯕꯜ ꯑꯣꯏꯔꯞꯅꯀꯣ ꯁꯝꯕꯜꯁꯨ ꯑꯣꯏꯕ ꯌꯥꯅ ꯀꯩꯅꯣ ꯑꯗꯨꯃꯥꯏꯅ
ꯍꯣꯏ ꯑꯗꯨꯃꯥꯏꯅ ꯐꯖꯅ ꯁꯦꯝꯃ ꯈꯣꯠꯂ ꯊꯥꯅꯤꯡꯉꯦꯕ
ꯑꯥ ꯑꯗꯨꯃꯥꯏꯅ ꯌꯨꯝꯒꯤ ꯄꯣꯖꯤꯁꯟ ꯑꯃ ꯆꯥꯅ ꯂꯩꯔꯒ ꯌꯨꯝꯐꯝ ꯑꯃ ꯃꯑꯣꯡ ꯇꯥꯅ ꯂꯩꯔꯦꯗꯅ ꯑꯩꯅ ꯊꯥꯒꯗꯕꯅꯦ ꯑꯗꯣ ꯑꯁ ꯑꯩꯅ ꯊꯥꯕ ꯃꯌꯥꯝꯁꯤ ꯏꯕꯦꯝꯃ ꯊꯥꯕꯁꯦ ꯐꯖ ꯀꯟꯒꯔꯖꯥꯠꯅꯤꯍꯦ ꯑꯩꯗꯤ
ꯅꯣꯏꯗꯤ ꯃꯅꯤꯡꯒꯥꯏꯗꯣ ꯊꯥꯕ ꯌꯥꯏ ꯐꯖꯅ ꯄꯔꯦꯡ ꯑꯣꯏꯅ
ꯊꯥꯔꯤꯅꯤꯅꯦꯍꯦ ꯑꯩꯅ ꯊꯥꯔꯦ ꯑꯩꯈꯣꯏ ꯕꯅ ꯑꯦꯛꯇ ꯌꯥꯟꯊꯠꯂꯦꯕꯀꯣ ꯍꯥꯏꯗꯤ
ꯎꯝ
ꯋꯥꯏꯁꯤꯜꯂꯦꯒ ꯈꯣꯠꯂꯦꯒ ꯇꯧꯋꯦꯅ ꯑꯗꯩ ꯃꯃꯥꯡꯗꯅꯦ ꯂꯥꯏꯁꯪ ꯃꯌꯥꯗ ꯊꯥꯡꯁꯦ ꯍꯩꯀꯨꯒ ꯑꯗꯨ ꯈꯪꯗꯦ ꯆꯤꯟꯊꯤ ꯍꯥꯏꯅꯤ ꯄꯟ ꯆꯀꯣ ꯄꯣꯠꯁꯦ ꯈꯤꯇꯪ ꯊꯥꯕꯁꯦ ꯑꯩꯁꯦ ꯍꯦꯟꯒꯠ ꯃꯥꯏ ꯃꯥꯒꯤ ꯃꯤꯒꯤ ꯃꯈꯨꯠ ꯃꯤꯒꯤ ꯃꯈꯨꯠ ꯀꯥꯏꯅ ꯂꯩꯕꯁꯦ ꯂꯩꯕꯅꯦꯕ ꯑꯗꯣ ꯑꯩꯈꯣꯏ ꯃꯥꯅ ꯑꯩ ꯊꯪꯉꯈꯣꯏ ꯃꯥꯅ ꯆꯔꯥ ꯄꯨꯔꯅꯤ ꯁꯦꯁꯦ ꯊꯥꯖꯜꯂꯨꯁꯦ ꯅꯪꯅ ꯊꯥꯕꯁꯦ ꯌꯥꯝ ꯐꯒꯜꯂꯤ ꯑꯗꯨꯝ ꯃꯑꯣꯡ ꯃꯀꯥ ꯐꯔ ꯑꯗꯨꯝ ꯑꯗꯨ ꯇꯧꯕ ꯍꯤꯡꯒꯟꯕ ꯑꯗꯒꯤꯗꯤ ꯁꯤꯔꯨꯝ ꯅꯔꯨꯝꯅ ꯄꯨꯔꯛꯄꯁꯦ ꯐꯖꯅꯒ ꯁꯦꯝꯒꯠꯂꯒꯅꯦ ꯄꯣꯠꯁꯦ ꯍꯦꯛꯇ ꯐꯈꯤꯕ ꯑꯗꯨꯃꯥꯏꯅ ꯁꯨꯝ ꯇꯧꯒꯜꯂꯦꯕ ꯈꯪꯕ꯭ꯔꯥ ꯑꯗꯨꯗꯨꯅ ꯂꯥꯏꯁꯪ ꯃꯃꯥꯡꯁꯤꯗ ꯊꯥꯔꯤꯕ ꯄꯣꯠ ꯃꯌꯥꯝꯁꯦ ꯏꯁ ꯑꯗ ꯑꯩꯈꯣꯏ ꯕꯥꯁꯨ ꯐꯩꯌꯦꯕꯀꯣ ꯑꯗꯨꯒ ꯃꯥꯒꯤ ꯌꯥꯝ ꯇꯟꯕ ꯑꯃꯅꯅꯦ ꯄꯣꯠ ꯌꯥꯟꯊꯠ ꯈꯣꯠꯊꯠꯄꯤ ꯌꯥꯝ ꯀꯜꯂꯦꯕ ꯑꯩꯈꯣꯏꯒꯤ
ꯑꯗꯨ ꯑꯩꯈꯣꯏ ꯑꯥ ꯊꯧꯕꯥꯜ ꯕꯕꯥꯁꯨꯅꯤꯃꯥꯏ ꯃꯍꯩ ꯆꯠꯂꯝꯗꯥꯏꯗ ꯍꯦꯛꯛꯇ ꯌꯥꯅꯤ ꯍꯦꯛꯇ ꯌꯥꯅꯤ ꯍꯩꯅꯧ ꯀꯩꯀꯥꯁꯦ ꯑꯩꯈꯣꯏ ꯃꯥꯁꯤꯅ ꯊꯥꯖꯗꯣꯏꯅꯦꯕ ꯐꯖꯅ ꯄꯔꯦꯡ ꯑꯩꯈꯣꯏꯒꯤ ꯃꯅꯤꯡꯒꯤ ꯀꯩꯅꯣꯗ ꯀꯥꯏꯒꯤ ꯄꯔꯦꯡ ꯊꯥꯖꯕꯅꯦꯕ꯫ ꯍꯧꯅꯧꯁꯦ ꯄꯥꯟꯕꯗ ꯍꯧꯔꯛꯇꯣꯔꯕꯁꯦ ꯌꯥꯟꯊꯠꯈ꯭ꯔꯅꯤ꯫ ꯑꯗꯒꯤ ꯑꯩꯈꯣꯏ ꯃꯥꯅ ꯊꯥꯗꯣꯏꯅꯤ ꯀꯩ ꯀꯩ꯫ ꯃꯄꯥꯟꯒ ꯁꯥꯔꯛꯑꯕ ꯑꯃ ꯇꯤꯜꯍꯗꯥꯥꯛ ꯀꯥꯞꯁꯤꯜꯂꯝꯃꯅꯤ꯫ ꯑꯩꯈꯣꯏ ꯏꯃꯅꯅꯦ ꯀꯔꯤ ꯅꯨꯄꯥꯅꯣꯅꯦ ꯁꯤꯕꯨ ꯃꯍꯩ ꯆꯠꯂꯝꯗꯥꯏꯗ ꯌꯥꯟꯕ꯫
ꯑꯗꯣ ꯄꯠꯖꯥ ꯇꯥꯕ꯭ꯔꯥ ꯑꯩ ꯑꯃꯨꯛ ꯇꯧꯔꯛꯀꯦ꯫ ꯇꯥꯛꯇꯪ ꯊꯝꯒꯦ ꯀꯣ ꯑꯃꯨꯛ ꯇꯧꯔꯛꯑꯣ ꯑꯃꯨꯛ ꯇꯧꯔꯛꯀꯦ ꯑꯩ ꯎꯝ꯫
ꯊꯝꯃꯣ ꯊꯝꯃꯣ